ꯍꯜꯂꯣ ꯇꯥꯔꯕꯣ
ꯄꯦꯜꯂꯕꯅꯤꯕꯣ ꯑꯩ ꯊꯥꯔꯇꯤ ꯐꯣꯔ ꯌꯧꯈ꯭ꯔꯦ ꯁꯨꯝ ꯁꯨꯝꯁꯥꯡꯗꯣꯛ ꯂꯩꯔꯦ ꯑꯩ
ꯇꯥꯔꯕꯣ
ꯇꯥꯔꯦ ꯇꯥꯔꯕꯣ
ꯇꯥꯔꯦ ꯇꯥꯔꯦ ꯅꯦꯠ ꯀꯩꯝ ꯇꯧꯗꯦꯀꯣ
ꯇꯧꯗꯤꯌꯦ
ꯎꯝ ꯑꯩ ꯍꯧꯖꯤꯛ ꯋꯥꯏ ꯐꯥꯏ ꯃꯈꯣꯡꯗ ꯐꯥꯝꯃꯦ ꯑꯗꯨꯅꯅ ꯦ
ꯀꯝꯄ꯭ꯂꯤꯠ ꯑꯥ
ꯌꯥꯗ꯭ꯔꯦꯕ
ꯀꯩꯅꯣ ꯁꯤꯁꯦ ꯁꯨꯝ ꯁꯥꯡꯇꯣꯛ ꯂꯩꯩꯔꯦ ꯑꯩꯒꯤ ꯃꯤꯅꯤꯠ ꯊꯥꯔꯇꯤ ꯐꯣꯔ ꯌꯧꯔꯦ ꯀꯌꯥꯗ ꯇꯣꯛꯇꯣꯏꯅꯣ ꯈꯪꯗꯦ ꯑꯗꯨ ꯑꯒꯦ ꯇꯧꯕ
ꯈꯪꯗꯦꯌꯦ ꯀꯌꯥꯝꯝꯇ ꯇꯅꯣ ꯍꯥꯏ ꯊꯥꯔꯇꯤ ꯌꯥꯎꯔꯗꯤ ꯃꯣꯏꯒꯤꯗ ꯌꯥꯎꯕꯗꯤ ꯌꯥꯕꯅꯤꯗ ꯃ ꯇ ꯋꯥ
ꯀꯛ ꯀꯥꯉꯋꯦꯑ
ꯃꯥꯁ ꯏꯁꯈ꯭ꯔꯕꯣꯠ ꯆꯠꯈꯔꯕꯣ
ꯎꯝ ꯀ
ꯇꯗꯣꯇꯣꯗ
ꯃꯈꯣꯟ ꯌꯥꯝ ꯇꯥꯕ꯭ꯔꯥ
ꯅꯣꯏ ꯃꯥꯅ ꯉꯥꯡꯕꯒꯤ ꯃꯈꯣꯟꯕꯨꯗꯤ ꯈꯔ ꯇꯥꯏ
ꯎꯝ ꯑꯩꯈꯣꯏ ꯁ꯭ꯋꯥꯏꯁꯦ ꯋꯥꯔ ꯑꯃ ꯇꯧꯔꯤ
ꯁ꯭ꯀꯨꯜ ꯆꯠꯄ ꯉꯝꯃꯔꯣꯏ ꯍꯥꯏꯔꯣꯕ ꯃꯉꯥꯜꯗꯣ
ꯆꯥꯠꯇ꯭ꯔꯦꯗ ꯁꯀꯨꯜ
ꯀꯔꯤ ꯋꯥꯅꯣ ꯇꯧꯔꯤ
ꯈꯪꯗꯦꯗ ꯍꯧꯖꯤꯛ ꯇꯧꯅꯔꯤꯁꯤꯅꯦ ꯉꯥꯡꯈ꯭ꯔꯔꯤ ꯉꯥꯡꯒ꯭ꯔꯦꯗꯤ ꯎꯝ ꯑ ꯃꯥꯉꯥꯜꯅ ꯑꯩꯈꯣꯏ ꯁꯨꯃꯥꯡꯗ ꯏ ꯏꯕꯦꯝ ꯑꯃꯗ ꯁꯥꯏꯀꯜ ꯊꯧꯕ ꯑꯗꯨꯗ ꯊꯧꯕꯤꯅꯁꯨ ꯋꯥꯏꯁ ꯂꯣꯏ ꯊꯩꯕ꯭ꯔꯥꯅ ꯁꯥꯏꯀꯟ ꯅꯪ ꯊꯧꯖꯤꯟ ꯊꯧꯖꯤꯟꯗꯅ ꯍꯥꯏꯕ ꯑꯗꯨꯗꯒꯤ ꯍꯧꯖꯤꯛ ꯊꯧꯒꯦꯒ ꯁꯣꯔꯣꯛꯇ ꯊꯧꯔꯣꯅ ꯍꯥꯏꯈ꯭ꯔꯤꯁꯦ
ꯑꯉꯥꯡꯅ ꯍꯥꯏꯗꯤ ꯆꯨꯨꯝ ꯇꯧ
ꯑꯗꯨꯅꯤ ꯑꯗꯨꯗꯨꯒꯤ ꯍꯧꯖꯤꯛ ꯃꯣꯏꯗꯤ ꯌꯦꯛꯏꯕꯅꯦꯕ ꯑꯩꯈꯣꯏꯁꯦ ꯈꯪꯕ꯭ꯔꯥ ꯑꯉꯥꯡꯁꯦ ꯌꯥꯝ ꯌꯦꯛꯏꯕꯅꯦꯕ ꯑ ꯂꯣꯏꯅ ꯈꯪꯉꯦ
ꯅꯣꯏꯕꯥꯒꯤ ꯌꯦꯡꯐꯝꯗꯣ
ꯎꯝ
ꯑꯗꯨꯗ ꯑꯝꯇ ꯂꯣꯏ ꯌꯦꯡꯊꯣꯛꯑꯣ ꯂꯣꯏ ꯂꯩꯔꯝꯃꯗꯕꯅꯦ ꯃꯉꯥꯟ ꯑꯣꯏꯒꯦꯔꯥ ꯅꯪ ꯑꯣꯏꯒꯦꯔꯥ ꯃꯧ ꯅꯥꯎꯕꯤ ꯑꯣꯏꯒꯦꯔꯥ ꯀꯔꯤ ꯑꯣꯏꯒꯦ꯫
ꯍꯥꯏꯌꯨ ꯌꯥꯗꯕꯁꯤꯅꯤꯅꯦ꯫
ꯍꯥꯏꯕꯗꯤ ꯍꯥꯏꯕ ꯌꯥꯔꯣꯏꯕꯀꯣ ꯑꯗꯣ꯫ ꯄꯣꯠ ꯂꯧꯊꯣꯛꯑꯗꯤ ꯌꯥꯗ꯭ꯔꯣ ꯂꯧꯊꯣꯛꯑꯗꯤ ꯌꯥꯗ꯭ꯔꯣ꯫ ꯑꯩꯅ ꯍꯥꯏꯁꯦ ꯂꯣꯏ ꯂꯩꯔꯝꯒꯗꯕꯅꯦ ꯅꯣꯏ ꯏꯃꯨꯡꯒꯤ ꯃꯤꯒꯩ꯫
ꯑꯗꯨꯅꯤꯅꯦ꯫ ꯑꯗꯨꯅ ꯑꯩꯗꯣ ꯍꯟꯗꯛꯇꯤ ꯃꯊꯥ ꯌꯥꯝꯅ ꯁꯥꯕ ꯑꯩꯗꯣ ꯈꯟꯕꯗ꯫
ꯎꯝ꯫ ꯃꯄꯥꯟ ꯊꯣꯡꯗ ꯈꯛꯇꯅꯦ ꯑꯐꯕ ꯁꯥꯔꯤꯁꯦ꯫
ꯃꯥꯅꯦ ꯃꯅꯨꯡꯗ ꯃꯣꯏ ꯑꯃꯠꯇꯅꯦ ꯍꯧꯖꯤꯛ ꯂꯣꯏ ꯍꯧꯔꯤꯕꯅꯤꯀꯣ ꯑꯩꯈꯣꯏꯗ꯫ ꯌꯥꯏ ꯑꯣꯏꯒꯦꯔꯥ ꯃꯣꯏꯒꯦꯔꯥ ꯍꯧꯔꯤꯕꯅꯦ꯫ ꯀꯩꯗꯧꯔꯦ꯫ ꯌꯥꯗ ꯌꯥꯗ꯭ꯔꯗꯤ꯫ ꯎꯝ꯫ ꯎꯅꯗꯅꯕ ꯊꯕꯛ ꯇꯧꯗꯣꯔꯤꯅꯤ꯫
ꯃꯣꯏꯁꯨ ꯊꯣꯡꯒꯥꯗꯣ ꯀꯗꯥꯏꯗ ꯆꯠꯂꯤ ꯌꯦꯡꯉꯣ꯫
ꯑꯗꯨꯗꯨꯒꯤꯅꯦ ꯑꯗꯣ ꯌꯦꯡꯒꯤꯅꯤ꯫ ꯁꯨꯝ ꯌꯥꯔꯛꯇ꯭ꯔꯗꯤꯀꯣ꯫ ꯇꯧꯗꯣꯔꯤꯕꯅꯤ꯫ ꯈꯪꯗꯦꯗ ꯈꯜꯂꯨ ꯈꯜꯂꯨꯔꯒ ꯁꯥꯎꯅꯤꯡꯕ ꯉꯥꯛꯇ꯫ ꯑꯗꯨ ꯑꯩ ꯇꯟꯗꯅ ꯈꯟꯗꯕꯅꯤ꯫ ꯇꯜꯂꯦꯕ ꯍꯧꯖꯤꯛꯁꯦ ꯑꯩꯈꯣꯏ ꯏꯃꯨꯡꯗꯨꯗ ꯇꯧꯕꯒꯤ ꯁꯤꯗ꯫ ꯑꯩꯉꯣꯟꯗ ꯌꯥꯝꯅ ꯄꯩꯁꯥ ꯄꯤꯕꯒꯤ ꯇꯥꯏꯞꯇ ꯀꯣꯛꯁꯤꯗ ꯑꯗꯨꯝ ꯀꯩꯅꯣ ꯇꯧꯔ ꯂꯩꯌꯦꯕ꯫
ꯇꯧꯒꯅꯨ ꯇꯧꯒꯅꯨ ꯑꯗꯨꯃꯥꯏ꯫
ꯑꯗꯨꯅ ꯈꯪꯗꯦ ꯑꯩ ꯎ ꯑꯩꯗꯤ꯫ ꯂꯩꯔꯕꯅꯤꯅ ꯎꯔꯕꯅꯤꯅ ꯃꯣꯏꯅ ꯈꯜꯂꯤꯗꯨꯗꯗꯤ ꯈꯪꯉꯤꯗꯅ ꯑꯩꯈꯣꯏꯁꯨ꯫ ꯃꯣꯏꯅ ꯇꯧꯔꯛꯄꯗꯨꯗ ꯑꯗꯨꯝ ꯈꯪꯉꯤꯗꯅ꯫ ꯑꯗꯨ꯫ ꯁꯨꯝ ꯍꯥꯏꯗꯕ ꯋꯥꯅꯤꯗ꯫ ꯒ꯭ꯌꯥꯟ ꯇꯥꯗ꯭ꯔꯦꯗ ꯍꯧꯖꯤꯛꯁꯦ꯫ ꯃꯃꯥꯡꯒꯤꯁꯨ ꯋꯥꯏ ꯐꯥꯏꯒꯤ ꯑꯃꯨꯛ ꯈꯔ ꯇꯧꯅꯔꯦꯗꯅ꯫
ꯑꯥ꯫
ꯑꯗꯒꯤ ꯁꯤꯗꯩꯗꯤ ꯌꯦꯡꯉꯨꯗ ꯄꯨꯔꯥ ꯄꯨꯔꯤ꯫ ꯂꯣꯏꯅ꯫ ꯇꯣꯒꯥꯏ ꯇꯣꯒꯥꯏ ꯇꯥꯟꯅꯗꯣꯔꯝꯅꯤꯗꯣ꯫
ꯃꯌꯥꯝ ꯀꯩ ꯃꯥꯒꯤ ꯃꯥꯒꯤ ꯈꯪꯅꯕꯗ꯫ ꯋꯥꯏ ꯁꯪꯕꯅꯤ ꯂꯣꯛ ꯊꯨꯡꯉꯕ ꯀꯩꯅꯣꯝ ꯅꯇꯣꯟ꯫
ꯑꯗꯨ ꯑꯝꯇ ꯇꯧꯁꯤꯅ ꯇꯧꯕꯅꯤ꯫
ꯃꯌꯥꯝ ꯄꯨꯟꯕꯁꯦ ꯑꯗꯨꯝ ꯀꯣꯟꯅ ꯀꯨꯏꯅ ꯆꯠꯇꯦꯕ꯫ ꯑꯗꯨꯝ ꯃꯕꯨꯛ ꯐꯠꯅꯗꯕ ꯈꯣꯠꯄ ꯑꯗꯨꯝ ꯇꯧꯅꯔꯛꯄꯅꯦꯕ ꯑꯗꯨꯅ꯫ ꯁꯨꯝꯃꯥꯡ ꯀꯩꯀꯥ ꯄꯨꯂꯞ ꯑꯩ ꯑꯩꯒꯤ ꯈꯪꯅꯔꯒ ꯂꯩꯈꯤꯕꯅ ꯐꯩꯌꯦꯕ꯫
ꯐꯩꯌꯦ ꯊꯥꯛ ꯊꯥꯛ ꯈꯖꯅꯪꯒꯈꯤꯕꯅ꯫ ꯏꯝꯐꯥꯜ ꯑꯦꯀꯥꯏꯊꯗꯨ ꯆꯞ ꯆꯞ ꯆꯕꯅꯦ꯫ ꯅꯣꯏ ꯑꯗꯨꯃꯥꯏꯅ ꯅꯣꯏꯒꯤ ꯇꯥꯏꯞꯇ ꯂꯩꯔꯗꯤ ꯐꯕ꯫
ꯎ
ꯑꯩꯁꯨ ꯑꯗꯨꯃꯥꯏꯅ ꯅꯣꯏ ꯃꯅꯤꯡꯣꯝ ꯑꯗꯨꯝ ꯂꯩꯔꯨꯁꯦꯔꯥ ꯈꯜꯂꯤ꯫
ꯈꯜꯂꯣ ꯂꯩꯔꯣ ꯀꯥꯟꯅꯗꯦ꯫
ꯑ
ꯑꯗꯨꯅ ꯋꯥꯏ ꯌꯥꯝ ꯁꯪꯕꯅꯤ ꯏꯆꯤꯛ ꯆꯤꯛꯑꯒ꯫
ꯊꯤꯅ ꯇꯜꯂꯦ ꯍꯥꯏꯕ ꯍꯥꯏꯗꯤ
ꯑꯣꯦ
ꯀꯩ ꯍꯥꯏꯅꯤ ꯌꯥꯝꯅ ꯌꯦꯡꯁꯤꯟꯕꯗꯣ ꯑꯣꯏꯌꯦꯕ
ꯎꯝ
ꯍꯅ ꯑꯗꯨ ꯎ ꯎꯕꯤꯖꯠꯇꯣ
ꯑꯣ
ꯑꯩꯅ ꯍꯣꯏ ꯌꯥꯅꯤꯗ ꯀꯩꯁꯨꯝꯇ ꯍꯥꯏꯗꯕꯗꯨꯒꯤꯀꯣ
ꯋꯥ ꯋꯥ
ꯄ ꯅꯣꯡꯃ ꯍꯥꯏꯔꯨꯕ ꯀꯥꯟꯗꯗꯤ ꯇꯥꯕ ꯅꯨꯡꯉꯥꯏꯔꯣꯏꯗꯣꯏꯅꯤꯗ
ꯑꯗꯣ ꯀꯔꯤ ꯊꯧꯃꯖꯟ ꯅꯣꯏꯕꯅ ꯌꯦꯡꯕꯗꯨꯗꯃꯛꯇ ꯌꯦꯡꯊꯣꯛꯎꯕ ꯂꯣꯏꯕ ꯐꯅꯌꯥꯝ ꯐꯩ ꯍꯥꯏꯕ ꯀꯣꯛ ꯆꯤꯛꯄꯒ
ꯎꯝ
ꯑꯗꯤꯕ ꯁꯝꯃꯔꯁꯨ ꯌꯥꯝ ꯐꯩ ꯃꯥ ꯑꯁꯤꯕ ꯃꯒꯣꯛ ꯆꯤꯛꯇꯦ ꯃꯥ ꯍꯥꯏꯌꯦꯕ ꯃꯥ ꯁꯨꯛꯇꯇꯥ ꯊꯥꯖꯒꯟꯗꯕꯅꯦꯕ ꯑꯗꯨꯃꯥꯏꯅ ꯐꯕꯗꯨꯗ ꯃꯥꯁꯦ ꯑꯗꯨꯝ ꯈꯔꯗꯤ ꯊꯥꯖꯔꯦꯔꯤꯕ ꯃꯥ
ꯑꯗꯨꯅꯤꯅꯦ ꯑꯈꯣꯏꯗꯤ
ꯅꯣꯏꯕꯉꯥꯟꯗꯒ ꯊꯕꯥꯛ ꯀꯅꯥ ꯍꯥꯏ ꯍꯥꯏꯗꯣꯏꯅꯦ ꯑꯩꯁꯨꯅꯦ ꯑꯩꯁꯨ ꯇꯨꯝ ꯍꯧꯔꯛꯄ ꯈꯨꯗꯤꯡꯒꯤ ꯊꯕꯥꯛ ꯁꯋꯥꯏ ꯌꯥꯝ ꯅꯥꯏ ꯀꯔꯤꯅꯣ ꯐꯨꯟꯖꯜꯂꯤꯔ ꯀꯔꯤ ꯂꯩ ꯀꯩꯅꯣ ꯈꯪꯗꯦ ꯑ
ꯃꯊꯥ ꯁꯥꯔꯦ ꯑꯗꯨꯅ ꯈꯟꯕꯗ ꯑꯩꯗꯣ
ꯆꯣꯁꯇꯤꯌꯥ ꯑꯦ ꯂꯗꯗꯤ ꯑꯣꯏꯣꯏ ꯂꯩꯃꯤ ꯃꯥꯂꯦꯝ ꯒꯥꯟꯙꯤ ꯃꯥꯂꯦꯝ ꯒꯥꯟꯙꯤ ꯑꯉꯥꯡ ꯂꯥꯛꯄꯩꯅꯤꯅ
ꯑꯣ
ꯒ꯭ꯌꯥꯟꯒ ꯇꯥꯗꯦꯗ ꯇꯣꯟꯗꯣꯟ ꯇꯧꯗꯣꯏꯁꯦ
ꯀꯨꯏꯔ ꯀꯨꯏꯔ ꯁꯨꯝ ꯍꯦꯟꯖꯜꯂꯛꯏꯅꯦꯀꯣ
ꯎꯝ ꯑꯉꯥꯡ ꯑꯣꯏꯔꯤꯀꯥꯟꯒꯤ ꯀꯩꯁꯨꯝ ꯈꯟꯗ꯭ꯔꯤꯀꯥꯟꯒꯤ ꯄꯨꯟꯁꯤꯗꯣ ꯄꯥꯝꯃꯦ ꯆꯥꯎꯔ ꯀꯥꯟꯁꯤꯗꯅ ꯈꯪꯗꯦ ꯑꯋꯥꯕꯁꯨ ꯃꯁꯛ ꯈꯪꯉꯦ ꯑꯉꯥꯡ ꯑꯣꯏꯔꯤꯉꯩꯗꯅ ꯄꯛꯅꯨꯡ ꯅꯨꯡꯉꯥꯏꯕ
ꯋꯥꯕꯗ ꯅꯠꯇꯦꯍꯦ ꯂꯣꯏꯅ ꯈꯪꯉꯦꯗ ꯑꯋꯥꯕꯗꯤ ꯀꯩꯗꯒꯤ ꯄꯨꯟꯁꯤꯁꯤ ꯆꯪꯕꯈꯩ ꯂꯣꯏ ꯈꯪꯃꯤꯗ ꯑꯩꯕꯨ
ꯎꯝ
ꯑꯗꯩꯗꯤ ꯄꯨꯜꯂꯝꯕ ꯀꯥꯡꯒꯨ ꯇꯣꯈꯥꯏ ꯇꯣꯈꯥꯏ ꯇꯥꯕꯤ ꯁꯤꯒꯤ ꯀꯩꯅꯣꯁꯨ ꯈꯪꯉꯦ
ꯍꯣꯏ
ꯑꯩꯈꯣꯏ ꯃꯔꯛ ꯃꯔꯛꯇꯩ ꯍꯦꯟꯅ ꯄꯨꯟꯗꯦꯕ ꯇꯣꯈꯥꯏ ꯇꯣꯈꯥꯏꯅꯤ ꯇꯥꯔꯤꯁꯦ ꯃꯥꯏ ꯃꯥꯏ ꯂꯝꯕꯤꯗ ꯀꯣ ꯑꯗꯨꯗꯨꯅ ꯍꯔꯥꯎ ꯀꯨꯝꯍꯩ ꯊꯣꯛꯄꯕꯨ ꯍꯥꯟꯅꯒꯨꯝ ꯄꯥꯛꯅ ꯄꯨꯟꯗꯦꯕ
ꯎꯝ
ꯇ ꯈꯪꯗꯦ ꯒꯌ꯭ꯥꯟ ꯇꯥꯗꯦ
ꯏꯁ
ꯑꯩꯈꯣꯏꯅꯗ ꯂꯥꯟꯕ ꯇꯥꯗꯣꯏꯔ ꯈꯪꯗꯦꯗ
ꯎꯝ
ꯑꯩꯈꯣꯏꯅꯗ ꯂꯥꯟꯕ ꯇꯥꯗꯣꯏꯔꯥ ꯈꯪꯗꯦꯕ
ꯇꯥꯔꯣꯏꯌꯦ ꯇꯥꯔꯣꯏꯌꯦ
ꯌꯦꯡꯒꯅꯤ
ꯌꯦꯡꯉꯣ ꯌꯦꯡꯉꯣ
ꯀꯌꯥꯝ ꯀꯨꯏꯅ ꯀꯩꯅꯣ ꯇꯧꯒꯦꯗꯣ ꯑꯗꯨꯒ ꯉꯥꯡꯅ ꯊꯣꯛꯑꯗꯧꯅꯤ
ꯑꯗꯨꯅꯕꯨꯗꯤ ꯐꯩꯌꯦ ꯍꯣꯏ ꯍꯣꯏ
ꯇꯤꯡꯅꯤꯡꯗꯦꯕꯟ ꯑꯣꯟꯁꯦ ꯍꯥꯏꯔꯁꯨ ꯇꯤꯡꯅꯤꯡꯗꯦꯕ ꯁꯠꯅꯤꯡꯗꯦꯕ ꯑꯗꯨꯅ ꯎꯄꯥꯏ ꯂꯩꯇꯕ
ꯍꯣꯏ ꯍꯣꯏ
ꯍꯧꯖꯤꯛꯀꯥꯟ ꯅꯣꯏ ꯑꯗꯣꯝꯗꯤ ꯏꯔꯥꯡ ꯂꯩꯇꯦꯀꯣ
ꯂꯩꯇ‌ꯦ
ꯍꯧꯖꯤꯛꯁꯤꯅ ꯅꯣꯔꯃꯦꯟ ꯇꯥꯅ ꯈꯔ ꯆꯠꯂꯤꯅꯦ
ꯎ
ꯑꯁ ꯅꯣꯏꯗꯤ ꯀꯣꯂꯦꯖꯀꯤ ꯑꯃꯨꯛ ꯌꯦꯡ ꯆꯜꯂꯣ ꯍꯥꯏꯔꯛꯇ꯭ꯔꯤꯕ
ꯍꯥꯏꯔꯛꯄꯗꯣ ꯆꯜꯂꯔꯣꯏꯗ
ꯀꯩꯒꯤ ꯑꯗꯨꯝ ꯁꯤꯛꯁꯇ ꯂꯣꯏꯁꯤꯜꯂꯛꯀꯦ ꯍꯥꯏꯔꯣ
ꯍꫭꯏ ꯑꯗꯨꯃꯥꯏꯅ ꯈꯜꯂꯤ
ꯎꯝ ꯑꯩꯈꯣꯏꯁꯨ ꯇꯦꯠ ꯇꯦꯠ ꯇꯦꯠ ꯑꯦꯝ ꯑꯦ ꯇꯧꯁꯤꯔꯥ ꯈꯜꯂꯤꯕꯅꯦ
ꯍꯣꯏ ꯍꯣꯏ ꯐꯔꯦ ꯐꯔꯦ ꯑꯩ ꯑꯃꯨꯛ ꯊꯝꯃꯒꯦꯀꯣ
ꯎꯝ